ꯑ
ꯑꯥꯎ
ꯎꯝ ꯀꯥꯏ ꯂꯩꯒ ꯑꯦ ꯀꯥꯏ ꯂꯩꯒ ꯀꯩꯗꯧꯔꯤꯒꯦ
ꯑꯩ ꯍꯤꯞꯄꯤ ꯅꯪꯗꯤ
ꯑꯩꯁꯨ ꯍꯤꯞꯄꯤ ꯎ
ꯌꯨꯝ ꯂꯩꯕ꯭ꯔꯥ
ꯎꯝ ꯑꯦ ꯌꯨꯝꯗ ꯂꯩꯇ꯭ꯔꯥꯗꯤ ꯅꯨꯡꯗꯥꯡꯁꯤꯗ
ꯐꯥꯒꯤ ꯇꯧꯕꯅꯤꯗ
ꯎꯝ ꯅꯪ ꯑꯗꯣ ꯀꯩ ꯌꯦꯟꯁꯥꯡ ꯊꯣꯡꯉꯔꯣ
ꯍꯌꯦꯡ ꯅꯪꯒꯤ ꯁꯟ ꯊꯣꯡꯕ ꯈꯔ ꯄꯨꯕꯤꯔꯛꯀꯦ
ꯑꯍꯥꯟ ꯉꯁꯤ ꯁꯟꯊꯣꯡꯉꯤꯔꯣ ꯅꯣꯏꯃꯥꯅ
ꯁꯟ ꯈꯔ ꯉꯧꯕ
ꯎꯝ
ꯑꯗꯣ
ꯎꯝ
ꯏꯩꯅꯗ ꯋꯥ ꯑꯃꯥ ꯋꯥ ꯑꯃꯥ ꯍꯥꯏꯗꯣꯏ ꯂꯩ ꯁꯤ ꯂꯣꯏꯔꯒ ꯍꯥꯏꯔꯒꯦ ꯌꯥꯔꯦ
ꯍꯣꯏ ꯅꯪꯒꯤ ꯁꯝꯗꯣꯛ ꯀꯣꯛꯁꯤꯒꯣ
ꯑꯦ ꯀꯣ ꯑꯦ ꯀꯣꯅꯥ ꯀꯀꯦ
ꯏꯁꯃꯥꯔꯠ ꯇꯥꯅ ꯀꯛꯎ ꯈꯪꯉꯕꯥ
ꯀꯩꯒꯤꯅꯣꯡꯃꯤ ꯁꯝ ꯑꯩ ꯁꯝ ꯐꯖꯩ ꯍꯥꯏꯗꯥꯏꯅꯦ
ꯍꯥꯏꯗꯤ ꯐꯖꯩꯌꯦ ꯍꯥꯏꯕ ꯑꯗꯨ ꯁꯥꯡꯃꯜꯂꯁꯨ ꯌꯥꯝꯅ ꯃꯤ ꯑꯔꯤꯕ ꯃꯥꯟꯕꯗꯣ
ꯑꯗꯨꯗꯤ ꯁꯝꯅ ꯅꯥꯠꯇꯤꯌꯦ ꯀꯣꯏ ꯀꯣꯏꯅꯅꯦ
ꯑꯗꯨꯅꯦ ꯀꯣꯏꯁꯨ ꯁꯝꯁꯨ ꯇꯧꯔꯤꯗꯣ ꯑꯉꯥꯎꯕ ꯇꯥꯏꯞꯇ
ꯑꯩ ꯏꯁꯪ ꯀꯧꯗ ꯃꯦꯆꯤꯟꯗꯣ ꯈꯪꯕ꯭ꯔꯥ
ꯑ
ꯑꯃ ꯂꯩꯒꯦ ꯇꯧꯕꯅꯦ ꯀꯣ ꯀꯨꯏꯔꯦꯅꯦ ꯀ꯭ꯂꯥꯁ ꯇꯦꯟ ꯀ꯭ꯂꯥꯁ ꯇꯦꯟ ꯂꯣꯏꯕꯗꯅꯦ ꯑꯩꯅ ꯈꯜꯂꯛꯏꯁꯦ
ꯑꯩ ꯑꯩꯁꯨ ꯑꯩꯁꯨ ꯈꯣꯏ ꯃꯥ ꯈꯣꯏꯗꯅꯦ ꯀ꯭ꯂꯥꯁ ꯐꯣꯔꯗꯒꯤ ꯅꯣꯏ ꯁꯥꯏꯀꯜ ꯑꯃ ꯂꯩꯕ ꯌꯦꯜꯂꯦꯕ ꯍꯧꯖꯤꯛ ꯐꯥꯎ ꯂꯩꯛꯏꯗ꯭ꯔꯤ
ꯅꯨꯡꯕꯨ ꯅꯨꯡꯁꯤ
ꯗꯨꯅꯤ ꯅꯪꯁꯦ ꯀ꯭ꯂꯥꯁ ꯇꯦꯟ ꯂꯣꯏꯔꯦ ꯑꯩ ꯆ
ꯑꯗꯣ ꯑꯩꯗꯤ ꯑꯉꯥꯡ ꯑꯣꯏꯔꯤ ꯀꯟꯗ ꯀꯣ ꯑꯩꯅ ꯑꯩꯅ ꯄꯥꯃꯛꯄꯖ
ꯑꯥ
ꯂꯣꯏ ꯐꯪꯉꯤ
ꯐꯪꯉꯦ ꯕꯥ
ꯎꯝ ꯑꯗꯨꯝ ꯑꯉꯥꯡ ꯐꯪ ꯁꯨ ꯑꯗꯨꯝ ꯍꯧꯖꯤꯛ ꯑꯗꯨꯝ ꯐꯪꯉꯦ꯫
ꯑꯩꯗꯤ ꯁꯨꯡ ꯄꯥꯝ ꯄꯥꯝꯗꯦ ꯑꯦ ꯐꯪꯗꯦ ꯍꯥꯏꯕꯗꯤ ꯂꯩꯗꯅ--꫰ ꯍꯥꯏꯗꯤ ꯐꯨꯔꯤꯠ ꯐꯤꯔꯣꯜ ꯄꯥꯝꯕ ꯆꯥꯕ ꯊꯛꯄꯗꯤ ꯎꯅꯗꯕꯅꯥ ꯋꯥꯠꯄꯤꯗꯦꯀꯣ
ꯑꯩꯈꯣꯏꯒꯤ ꯑꯍꯥꯟꯕꯗ ꯑꯩꯁꯦ ꯑꯩ ꯋꯥꯔꯤ ꯂꯤ ꯑꯍꯥꯟꯕꯗ ꯑꯩꯖꯤꯀꯣ
ꯑꯩꯈꯣꯏ ꯏꯃꯨꯡꯗ ꯑꯩꯈꯣꯏꯒꯤ ꯕꯥꯒꯤ ꯃꯆꯤꯟ ꯃꯅꯥꯎꯁꯦ
ꯇꯔꯦꯠ ꯇꯔꯦꯠꯅꯦꯕꯀꯣ
ꯕꯕꯥꯅ ꯍꯥꯟꯅ ꯂꯨꯍꯣꯡꯉꯦꯀꯣ
ꯅꯨꯄꯥ ꯑꯩ ꯏꯊꯟꯗ ꯌꯥꯎꯔꯦꯀꯣ
ꯅꯨꯄꯥ ꯑꯩ ꯏꯊꯟꯗꯅꯤ ꯌꯥꯎꯔꯤꯖꯤ ꯑꯗꯨ ꯇꯧꯋꯦꯕ ꯑꯗꯨꯅ ꯆꯥꯅꯤꯡꯕ ꯄꯤꯖꯗꯅ ꯅꯣꯡꯃꯩꯒ ꯂꯩꯕꯤꯗꯅ ꯑꯩꯗꯤ ꯅꯣꯡꯃꯩ ꯌꯥꯝ ꯂꯩꯔꯛꯏ ꯌꯥꯎꯁꯪꯗ
ꯃꯥꯜꯂꯦ ꯅꯥꯁꯛꯇꯣ
ꯁꯕꯦꯟ
ꯎꯝ ꯇꯧꯔꯝꯒꯤꯅꯤ ꯅꯪꯗꯤ
ꯑꯗꯨꯒ ꯑꯃ ꯕꯣꯝꯕꯨꯂꯥ ꯍꯞꯄꯒꯥ ꯅꯣꯡꯃꯩ ꯀꯞꯄ
ꯑꯗꯨꯒ ꯌꯥꯝ ꯂꯩꯔꯛꯏ ꯌꯥꯝ ꯂꯩꯔꯛꯏ ꯑꯩꯈꯣꯏ ꯄꯨꯅ ꯑꯩꯈꯣꯏ ꯑꯗꯨꯅ ꯍꯥꯏꯔꯗꯤ ꯑꯩꯈꯣꯏ ꯄꯨꯒꯥ ꯑꯩꯈꯣꯏ ꯕꯣꯛꯀꯁꯦ ꯈꯪꯕ꯭ꯔꯥ ꯅꯨꯡꯁꯤꯌꯦꯕꯥ ꯌꯥꯝ ꯑꯗꯨꯅ ꯍꯥꯏ ꯍꯧꯖꯤꯛꯇꯕꯨ ꯌꯨꯝꯗ ꯀꯅꯥꯝ ꯂꯩꯇꯦꯕ ꯑꯩ ꯆꯪ ꯆꯪꯗꯕ ꯋꯥꯅꯦꯕ ꯑꯈꯣꯏ ꯄꯨꯒ ꯐꯅꯗꯨꯝ ꯅꯨꯡꯁꯤ
ꯎꯝ ꯑꯩꯖꯤ ꯅꯪꯒꯤ ꯅꯣꯏꯕꯥ ꯑꯁꯦꯡꯕꯗꯣ ꯑꯗꯨꯗꯣ ꯃꯁꯛ ꯎꯗ꯭ꯔꯤ
ꯃꯝꯈ꯭ꯔꯕꯕꯧ ꯐ ꯐꯃꯟꯕꯒꯤ ꯑꯩꯗꯧꯅ ꯄꯪ ꯄꯪꯕꯀꯣ
ꯎꯝ
ꯃꯊꯟ ꯅꯨꯄꯥꯁꯨ ꯃꯊꯟꯗ ꯄꯣꯛꯄꯅꯤꯅ ꯀꯣꯏꯍꯟ ꯂꯥꯏꯍꯟꯅꯤꯅ ꯄꯩꯥ ꯐꯝ ꯎꯛ ꯒꯨꯂꯤ ꯆꯥꯕꯅꯤꯅꯀꯣ
ꯎꯝ
ꯑꯇꯩ ꯃꯥ ꯑꯇꯩ ꯂꯣꯏ ꯊꯕꯛ ꯇꯧꯍꯧꯋꯦꯕ
ꯎꯝ
ꯕꯕꯥ ꯈꯛꯇꯅꯦ ꯊꯕꯛ ꯇꯧꯍꯧꯗ꯭ꯔꯤꯁꯦ ꯅꯤꯁꯥ ꯆꯥꯔꯥ ꯂꯩꯍꯧꯕ ꯅꯤꯅ ꯃꯥꯡꯉꯦ
ꯑꯗꯣ ꯅꯣꯏꯕꯥ ꯍꯧꯖꯤꯛ ꯃꯥꯒꯤ ꯐꯦꯝꯂꯤ ꯑꯃꯗꯣ
ꯎꯝ
ꯑꯗꯨ ꯃꯣꯏꯗꯣ ꯃꯆꯥꯗꯣ ꯅꯨꯄꯤꯔ ꯅꯨꯄꯥ ꯄꯣꯛꯄ ꯀꯌꯥ ꯄꯣꯛꯄ꯭ꯔꯥ ꯃꯆꯤꯟ ꯃꯅꯥꯎ
ꯈꯪꯗꯦ ꯁꯤ ꯋꯔꯤꯁꯦ ꯀꯣꯟꯅ ꯁꯥꯔꯥꯁꯦ ꯌꯥꯔꯦ ꯑ
ꯎꯝ
ꯀ꯭ꯔꯤꯀꯦꯠꯁꯥꯟꯅꯅꯤꯡ
ꯑꯁꯤꯒꯨꯝꯕꯗ ꯉꯥꯡꯉ ꯀꯥꯟꯗꯗꯤ ꯋꯥꯔꯤ ꯊꯣꯛꯇ꯭ꯔꯥ
ꯎꯝ ꯑꯩꯩ ꯀ꯭ꯔꯤꯀꯦꯠ ꯁꯅꯥꯅꯤꯡꯉꯦ
ꯎꯝ ꯈꯪꯗ꯭ꯔꯦꯗ ꯅꯥꯕ ꯑꯄꯥꯝꯕ ꯍꯥꯏꯔꯁꯨꯀꯣ
ꯈꯣꯃꯥ ꯁꯨ ꯌꯥꯗ꯭ꯔꯦ ꯃꯣꯏꯒꯤ ꯃꯇꯝ ꯅꯠꯇ꯭ꯔꯦ ꯑꯩ ꯀ꯭ꯔꯤꯀꯦꯠ ꯁꯥꯟꯅꯔꯗꯤ ꯃꯔꯛ ꯑꯃ ꯑꯩ ꯀ꯭ꯔꯤꯀꯦꯠ ꯁꯥꯟꯅ ꯈ꯭ꯋꯥꯡ ꯅꯥꯔꯗꯨ ꯈꯣꯡꯅ ꯑꯗꯨꯝ ꯈꯣꯡꯅ ꯆꯠꯄ ꯇꯝꯕ ꯑꯩꯅ ꯈꯣꯡ ꯆꯠꯂꯝꯃꯤꯗꯣ ꯈꯜꯂꯣꯅ ꯀꯌꯥꯝ ꯄꯥꯝꯃꯅꯤ ꯑꯣꯇꯣꯗꯒ ꯆꯠꯇꯅ ꯈ꯭ꯋꯥꯡ ꯅꯥꯔꯕꯀꯣ
ꯎꯝ
ꯑꯩ ꯆꯠꯂꯅꯨ ꯍꯥꯏꯔ ꯆꯠꯇ꯭ꯔꯥ
ꯅꯣꯏ ꯏꯃꯨꯡꯅ ꯑꯦ ꯅꯣꯏ ꯏꯃꯨꯡꯗ ꯅꯨꯄꯥ ꯅꯉꯛꯇ ꯑꯗꯨꯗ ꯅꯪꯅ ꯅꯥꯔꯒ ꯀꯔꯤ ꯍꯥꯏꯁꯤꯔ ꯃꯤ ꯑꯣꯏꯗꯅ ꯑꯗꯨꯝ ꯅꯥꯔꯒ ꯂꯩꯔꯗꯤ ꯗꯨꯝ ꯅꯣꯏꯒꯤ ꯏꯃꯨꯡ ꯃꯅꯨꯡꯁꯨ ꯀꯩꯪ ꯍꯥꯏꯁꯤꯔꯥ ꯑꯗꯨꯝ ꯂꯩꯗꯅ ꯑꯔꯤꯁꯨ ꯄꯣꯁ ꯄꯔ ꯇꯧꯗꯕꯗꯣ ꯇꯧꯕꯅꯦꯕ ꯑꯗꯨꯅ ꯅꯨꯄꯥ ꯑꯃ ꯑꯣꯏꯔꯗꯤ ꯑꯅꯥ ꯈꯔ ꯈꯥꯡꯕꯁꯨ ꯇꯝꯃꯣ ꯑꯗꯨꯒ ꯄꯦꯟꯅꯕ ꯂꯩꯕ꯭ꯔꯁꯨꯀꯣ ꯑꯗꯨꯝ ꯈꯔ ꯈꯥꯡꯕ ꯇꯝꯃꯣꯕ ꯑꯩꯁꯨ ꯍꯣꯏ ꯏꯃꯥ ꯏꯄꯥꯕꯨ ꯇꯥꯏꯅꯅꯤꯡꯗꯦꯒꯣ ꯑꯩꯁꯨ ꯑꯩꯅ ꯄꯥꯝꯕꯁꯤꯡ ꯍꯧꯖꯤꯛ ꯍꯧꯖꯤꯛ ꯑꯩ ꯌꯥꯝ ꯄꯥꯝꯃꯦ ꯂꯤꯞꯁꯇꯤꯛ ꯃꯦꯛ ꯀꯥꯞ ꯗ꯭ꯔꯦꯁ ꯐꯨꯔꯤꯠ ꯐꯤꯔꯣꯟ
ꯎꯝ ꯑ ꯍꯥꯎ ꯍꯣꯌ ꯉꯏꯈꯣ ꯀꯅꯥꯗꯦꯗ
ꯇꯥꯕꯔꯥ
ꯑꯩꯈꯣ ꯑꯣ
ꯑ ꯑꯗꯨꯅꯅꯦ
ꯎꯝ
ꯎꯝ ꯑꯉꯥꯡ ꯑꯣꯏꯔꯤꯉꯩ ꯃꯇꯝꯗꯒꯤ ꯍꯧꯅꯁꯨ ꯅꯪ ꯑꯗꯨ ꯑꯗꯥ ꯑꯗꯨ ꯑꯩꯅ ꯋꯥ ꯉꯥꯡꯕꯗꯣ ꯍꯥꯟꯅ ꯇꯥꯎꯕ ꯑꯩꯅ ꯍꯥꯟꯅ ꯍꯥꯏꯔꯛꯄ ꯇꯥꯎꯕ ꯈ꯭ꯋꯥꯡꯑꯦ ꯈ꯭ꯋꯥꯡ ꯅꯥꯏꯑꯦ ꯑꯉꯥꯡ ꯃꯆꯥꯗꯒꯤ ꯑꯣꯏꯔꯁꯨ ꯑꯉꯥꯡ ꯃꯆꯥꯗꯒꯤ ꯑꯣꯏꯔꯛꯄꯗ ꯅꯣꯏꯃꯥꯕꯥꯅ ꯅꯪꯒꯤ ꯑꯋꯥꯠꯄ ꯀꯩꯝ ꯄꯤꯗꯦꯀꯣ ꯄꯤꯗ꯭ꯔꯁꯨ ꯍꯧꯖꯤꯛꯇꯤ ꯑꯁ ꯕꯦꯛꯒ꯭ꯔꯥꯎꯟꯕꯨ ꯌꯥꯝꯅ ꯀꯩꯅꯣ ꯇꯧꯃꯜꯂꯦ ꯑ
ꯎꯝ
ꯄꯥꯈꯪ ꯐꯥꯔꯦ ꯄꯥꯈꯪ ꯐꯥꯔꯕꯅꯤꯅ
ꯎꯝ
ꯏꯟꯗꯤꯄꯦꯟꯗꯦꯟ ꯑꯣꯏꯕ ꯍꯥꯏꯕꯗꯣ
ꯑꯗꯨ ꯌꯥꯅ
ꯑꯗꯨꯒ ꯑꯗꯨ ꯂꯩꯕꯤꯗꯦ ꯑꯗꯥ ꯂꯩꯕꯤꯗꯦ ꯑꯗꯨꯃꯥꯏꯅ ꯇꯧꯕꯗꯣ ꯇꯧꯒꯅꯣꯕꯥ
ꯍꯂꯣ
ꯇꯥꯕꯔꯣ
ꯍꯥꯎ
ꯀꯩꯅꯣ ꯀꯥꯔꯤ ꯏꯊꯟꯗ ꯉꯥꯡꯉꯤꯔꯣꯏꯕ
ꯑꯩꯈꯣꯏ ꯃꯥ ꯆꯥꯛꯆꯥꯔꯥꯖꯤꯅ ꯂꯥꯎꯑꯝꯃꯤꯗꯅ ꯑꯩꯩꯅ ꯇꯨꯃꯤꯟ ꯂꯩꯑꯣ ꯒꯤꯕꯤꯂꯥꯁ ꯒꯤꯕꯤꯂꯥꯁ ꯄꯥꯏꯔ ꯊꯣꯡꯁꯤꯦꯅ ꯇꯧꯁꯤꯟꯅꯕꯅꯤꯩꯅ
ꯎꯝ ꯅꯪꯁꯨ ꯅꯣꯏ ꯐꯕꯨ ꯌꯥꯝ ꯊꯤꯅ ꯇꯧꯕꯤꯕ ꯋꯥꯅꯤꯗ
ꯃꯟꯗꯤ ꯈꯪꯗꯔ꯭ꯤꯕ ꯍꯣꯔꯦꯟ ꯍꯥꯏꯒꯦ
ꯍꯣꯏꯕꯥ ꯍꯦ ꯑꯗꯨꯅꯅꯦ ꯑꯩꯅ ꯍꯥꯏꯔꯤꯁꯦ ꯈꯪꯕ꯭ꯔꯥ ꯒ꯭ꯌꯥꯟ ꯇꯥꯕ ꯑꯩꯅ ꯍꯥꯏꯁꯦ ꯒ꯭ꯌꯥꯟ ꯇꯥꯕ꯭ꯔꯥ
ꯑꯩ ꯁꯤ ꯊꯕꯛꯇꯨꯅ ꯊꯕꯛꯇꯤ ꯇꯧꯅꯤꯉꯦ ꯑꯩ ꯍꯥꯟꯅ ꯐꯥꯡꯈꯤꯁꯤ ꯍꯥꯟꯅ ꯐꯔꯦ ꯌꯥ ꯑꯩ ꯑꯃꯗꯤ ꯁꯣꯏ ꯇꯧꯒꯅꯤ ꯄꯩꯁꯥ ꯇꯥꯂꯒ ꯋꯥꯁꯨ ꯋꯥꯩꯅ ꯑꯩ ꯈꯥꯡꯉꯒꯅꯤ
ꯎꯝ
ꯐꯖꯅ ꯌꯦꯡꯉꯣ ꯐꯖꯅ ꯄꯩꯁꯥ ꯇꯤꯡꯉꯁꯨ ꯇꯤꯡꯅ
ꯍꯥꯡꯉꯗꯤ ꯌꯥꯔꯦ ꯒ
ꯅꯣꯏ ꯕꯥꯁꯨ ꯂꯥꯛꯑꯕ
ꯆꯠꯈ꯭ꯔꯦ ꯑꯩꯈꯣꯐ ꯑꯣ ꯎꯆꯗꯤ ꯎꯆꯗꯤ ꯇꯧꯊꯣꯛ ꯑꯣꯏꯌꯦ
ꯏꯪ
ꯑꯈꯣꯏꯃꯥꯅ ꯇꯝꯕꯗ ꯍꯦꯟꯖꯜꯂꯤꯕ
ꯎꯝ
ꯑꯗꯨꯏ ꯁꯥꯎꯔꯤꯕ ꯑꯩꯅꯒ ꯈꯔꯒ ꯇꯧꯅꯤꯡꯗꯕꯖꯤꯗ
ꯍꯨꯝ ꯎꯝꯍꯨꯝ ꯍꯧꯖꯤꯛꯀꯥꯟꯖꯦ ꯏꯁꯤꯡ ꯌꯥꯝ ꯊꯛꯑꯦ
ꯊꯥꯛ ꯑꯣ ꯊꯥꯛ ꯑꯣ ꯉꯁꯥꯏꯗꯩꯩ ꯉꯁꯤ ꯑꯩ ꯉꯁꯤ ꯉꯁꯤ ꯍꯨꯃꯥꯡꯗꯨ ꯎꯕ꯭ꯔꯥ
ꯎꯝ
ꯀꯌꯥꯝ ꯋꯥꯔꯝꯃꯅꯤ ꯈꯜꯂꯨ ꯑꯩ ꯅꯍꯉꯩꯁꯨꯃꯥꯡ ꯈ ꯇꯗꯦꯀꯣ
ꯎꯝ
ꯑꯩ ꯍꯃꯥꯡ ꯇꯥꯛ ꯅ ꯅꯪꯒꯜ ꯂꯩꯕꯗꯕꯨ ꯑꯃꯨꯛ ꯑꯣꯏꯔꯣ ꯍꯨꯃꯥꯡ ꯇꯥꯕ ꯑꯣꯏꯔꯝꯃꯣꯏꯗ
ꯎꯝ ꯎꯝꯍꯨꯝ
ꯋꯥꯏ
ꯎꯝ
ꯉꯁꯤꯗꯤ ꯑꯌꯨꯛꯇꯒꯤꯅ ꯅꯨꯃꯤꯗꯥꯡꯕꯣꯛ ꯂꯦꯞꯇ꯭ꯕ ꯑꯩ ꯉꯁꯤ ꯊꯦꯡ ꯍꯜꯂꯛꯏꯀꯣ
ꯎꯝ
ꯄꯨꯡ ꯇꯔꯦꯠ ꯍꯦꯜꯂ ꯍꯜꯂꯛꯏꯀꯣ
ꯍꯣꯏ
ꯑꯗꯨ ꯃꯥꯖꯦ ꯑꯃꯨꯛ ꯑꯩ ꯀꯩꯝꯇ ꯃꯉꯣꯟꯗ ꯑꯗꯨꯒꯨꯝꯕ ꯋꯥꯔ ꯈꯣꯠꯄ ꯀꯩꯁꯨ ꯂꯩꯇꯦꯕꯀꯣ ꯑꯥ ꯊꯕꯛ ꯆꯦ ꯄꯨꯡ ꯎ ꯏꯌꯥꯝꯗꯕꯨ ꯑꯣꯏꯔꯣ ꯀꯩꯝ ꯅꯉꯣꯟꯗ ꯁꯥꯎꯅꯤꯡꯕ ꯈꯣꯠꯄ ꯒꯥꯔꯤ ꯄꯨꯕꯒꯤ ꯁꯥꯎꯅꯤꯡꯕ ꯈꯣꯠꯄ ꯀꯩꯝ ꯂꯩꯇꯦꯕ ꯑꯗꯨ ꯊꯕꯛ ꯆꯠꯅꯩꯅ ꯑꯗꯨ ꯑꯩꯅꯁꯨ ꯄꯥꯝꯗꯕ ꯊꯕꯛ ꯑꯣꯏꯕꯀꯣ
ꯎꯝ
ꯑꯔꯨꯝꯕ ꯄ꯭ꯂꯥꯏ ꯑꯃ ꯊꯥꯡꯕ ꯈꯣꯄꯅꯤ ꯅ ꯃꯣꯏ ꯃꯌꯥꯡꯒꯤ ꯃꯣꯏꯒꯤ ꯃꯈꯥꯗꯁꯨ ꯊꯕꯛ ꯇꯧꯅꯤꯡꯗꯦꯕ ꯑꯩ ꯑꯗꯨꯒꯤꯅꯤꯗ ꯑ ꯑꯩꯉꯣꯟꯗ ꯀꯩꯝꯇ ꯂꯩꯖꯗꯦ ꯅꯨꯡꯉꯥꯏꯇꯕ ꯈꯣꯠꯇꯕ ꯋꯥꯔꯧꯕ ꯑꯩꯗꯤ ꯋꯥꯔꯧꯕꯖꯤ ꯃꯤꯉꯣꯟꯗ ꯊꯝꯗꯦꯍꯦ ꯋꯔꯧꯕ ꯊꯃꯣꯏ ꯑꯣꯏꯔꯗꯤ ꯏꯕꯥꯅꯤ ꯈꯪꯅꯔꯝꯃꯤꯖꯦ ꯈꯪꯅꯔꯝꯃꯔꯣꯏ ꯅꯠꯇ꯭ꯔꯣ ꯄꯠꯇ꯭ꯔ
ꯄꯥꯏ ꯏꯕꯥꯅꯤꯁꯦ ꯆꯍꯤ ꯑꯅꯤ ꯁꯨꯒꯗꯧꯔꯦ
ꯅꯤꯣ ꯆꯍꯤ ꯑꯅꯤꯒꯥꯏꯁꯤꯦ ꯐꯥꯔꯝꯃꯣꯗꯣ
ꯏꯕꯥꯅꯤꯗꯣ ꯑꯩ ꯁꯨꯃꯥꯏꯅ ꯆꯍꯤ ꯑꯃꯒ ꯌꯧꯒꯗꯕ ꯃꯥꯜꯂꯦꯀꯣ
ꯃꯥꯥꯟꯗꯦ ꯊꯦꯡꯀꯤꯌꯨ ꯐꯣꯔ ꯀꯃꯥꯏ ꯍꯥꯏꯅꯤ ꯑꯩꯒꯤ ꯆꯥꯎꯥꯎꯕ ꯑꯩꯒꯤ ꯁꯥꯎꯕ ꯑꯗꯨ ꯅꯪꯅ ꯐꯦꯁ ꯇꯧꯕꯒꯤ ꯐꯔꯦ
ꯁꯛ ꯇꯨꯒꯥ
ꯑ ꯑ ꯑꯗꯨ ꯍꯥꯏꯔ ꯋꯥꯅꯦ ꯅꯪ ꯍꯧ ꯇꯧꯔꯤꯗꯣ
ꯌꯥꯔꯦ ꯆꯠꯂꯣ ꯑꯗ ꯆꯥꯔꯨꯔꯣ ꯆꯥꯔꯨꯔꯣ
ꯊꯝꯃꯦ ꯊꯝꯃꯦ
ꯑꯥꯎ